ꯇꯥꯕ꯭ꯔꯣ ꯗꯗꯥ
ꯑꯣ ꯇꯥꯏ ꯇꯥꯏ ꯍꯒꯠꯄ꯭ꯔꯣ
ꯍꯧꯒꯠꯄꯛꯇ ꯉꯥꯏꯔꯦꯗ ꯍꯣꯏ ꯋꯀꯤꯡ ꯆꯦꯜꯂꯒ ꯍꯜꯂꯄꯇ ꯉꯥꯏꯔꯨꯏꯗ
ꯑꯣ ꯑꯣ ꯅꯨꯡꯉꯥꯏꯔꯦꯅꯦ
ꯅꯪꯗꯦ
ꯑꯩꯁꯨꯅꯦ
ꯑꯣ
ꯀꯩꯗꯧꯔꯤꯅꯣ ꯍꯧꯖꯤꯛ
ꯑꯗꯨꯝ ꯐꯃꯨꯡꯗ ꯂꯩꯗ ꯍꯣꯏ
ꯅꯪꯒꯤꯗꯣ ꯑꯣ ꯅꯪꯒꯤꯗꯣ ꯂꯣꯏꯗꯔꯣꯏꯀꯣ
ꯍꯣꯏ
ꯑꯣ ꯁꯤꯅ ꯂꯥꯁꯅꯦꯀꯣ
ꯎꯝ ꯐꯩꯅꯦ ꯑꯗꯨꯒ ꯅꯪꯒꯤꯗꯣ ꯇꯧꯕ ꯌꯥꯏ ꯎꯝ
ꯑꯇꯣꯞꯄꯁꯤꯡꯗꯣ ꯍꯧꯖꯤꯛ ꯑꯃ ꯑꯃ ꯇꯧꯔꯛꯏꯕ
ꯎꯝ
ꯀꯔꯤꯕ ꯑꯕꯣꯟ ꯍꯥꯏꯕꯅ ꯃꯥ ꯀꯣ ꯊꯔꯣ ꯑ ꯁꯤꯔꯦꯖꯅꯦ ꯁꯤ ꯁꯤꯗꯤ ꯄꯨꯔꯥ ꯏꯟꯇꯔꯇꯦꯟꯃꯦꯟꯅꯦꯕ ꯏꯟꯇꯔꯇꯦꯟ ꯄꯥꯔꯇꯥꯡ ꯇꯧ ꯍꯥꯏꯁꯤꯔꯦ ꯑꯗꯨ
ꯃꯥꯒꯤꯗꯤ ꯄꯨꯔꯥ ꯁꯦꯔꯤꯌꯁ ꯁꯦꯔꯤꯌꯁꯇ ꯂꯩ
ꯑꯥ ꯑꯥ
ꯍꯥꯏꯕ ꯌꯥꯗꯦ ꯍꯥꯏꯕ ꯌꯥꯗꯦ ꯑꯩꯈꯣꯏꯗꯤ ꯑꯗꯨꯃꯥꯏꯅ ꯇꯧꯗꯦꯅ
ꯑꯥ
ꯑꯀꯣꯏꯗꯤ ꯑꯗꯨ ꯆꯨꯝꯃꯦ
ꯑꯃ ꯑꯃ ꯑꯦ ꯑꯩ ꯅꯨꯡꯗꯥꯡꯗ ꯑꯃꯁꯨ ꯇꯧꯕ
ꯅꯪ ꯍꯩꯗꯦ ꯍꯩꯗꯦ ꯍꯥꯏꯌꯦꯕ ꯑꯩ
ꯐꯩꯌꯦꯅꯦ ꯑꯩꯁꯨ ꯉꯔꯥꯡ ꯂꯣꯏꯁꯤꯟꯕꯅꯤꯗ
ꯑꯣ ꯉꯔꯥꯡ ꯉꯔꯥꯡ
ꯑꯥ ꯉꯔꯥꯡ ꯅꯨꯡꯗꯥꯡꯗꯀꯣ ꯑꯁ ꯅꯨꯄꯤ ꯑꯅꯤ ꯑꯍꯨꯝ ꯄꯨꯛ ꯇꯧꯋꯤ ꯃꯣꯏꯅ ꯑꯁ ꯅꯪꯒꯤ ꯇꯥꯛꯁꯨ ꯂꯣꯏꯁꯤꯜꯂꯣ ꯂꯣꯏꯁꯤꯜꯂꯣ ꯀꯥꯏꯅꯀꯣ ꯍꯥꯏꯕ
ꯍꯣꯏ
ꯅꯪ ꯅꯪꯒꯤꯗꯣ ꯂꯣꯏꯁꯤꯜꯂꯣ ꯂꯣꯏꯁꯤꯜꯂꯣ ꯀꯥꯏꯅ ꯃꯣꯏꯅ ꯍꯥꯏꯌꯦ ꯑꯗꯨꯒ ꯑꯣꯀꯦ ꯑꯗꯨꯗꯤ ꯐꯩꯌꯦ ꯂꯣꯏꯁꯤꯜꯂꯁ ꯑꯗꯨꯒ ꯃꯣꯏꯅꯁꯨ
ꯑꯗꯨ ꯋꯥ ꯉꯥꯡꯐꯥꯎ ꯍꯥꯏꯗꯦꯅꯦ ꯇꯧꯔꯛꯄ ꯅꯨꯄꯥꯗꯤ ꯑꯁ ꯄꯨꯔꯥ ꯁꯤꯔꯦꯖꯗ ꯑꯗꯨ ꯃꯥꯏ
ꯎꯝ ꯅꯨꯄꯥ ꯅꯨꯄꯥꯁꯤꯡꯅꯗꯤꯀꯣ ꯑꯁ ꯉꯥꯡꯕ ꯐꯗ꯭ꯕ ꯑꯗꯨ ꯈꯔ ꯅꯨꯄꯤꯁꯤꯡꯗꯤ ꯈꯔ ꯌꯥꯏ ꯋꯥ ꯑꯗꯨ ꯋꯥꯊꯤ ꯇꯧꯕꯒꯤꯁꯨ ꯌꯥꯏꯕ ꯅꯠꯇ꯭ꯔꯣ ꯅꯨꯄꯤꯁꯤꯡꯅꯗꯤ ꯎꯝ
ꯎꯝ ꯂꯩꯕꯅꯤ ꯁꯦꯔꯤꯁ ꯃꯍꯨꯠꯇ
ꯑꯗꯨꯗꯤ ꯅꯪ ꯉꯁꯤ ꯔꯦꯟ ꯍꯣꯡꯗꯣꯏꯔꯣ
ꯇꯥꯗꯦ ꯕ꯭ꯔꯣ
ꯑꯣ ꯔꯦꯟ ꯍꯣꯡꯗꯣꯏꯔꯣ ꯉꯁꯤ
ꯑꯗꯨ ꯑꯃ ꯑꯩ ꯒꯦꯔꯤ ꯂꯣꯡꯒꯤ ꯑꯩꯗꯅ ꯂꯣꯡꯂꯦꯡ ꯍꯥꯏꯕꯗꯣ
ꯑꯥ
ꯑꯗꯨ ꯀꯟꯐꯥꯔꯝ ꯇꯧꯔꯛꯀꯅꯤ ꯍꯥꯏꯕꯅꯦ ꯄꯩꯁꯥ ꯀꯩ ꯀꯔꯥ ꯈꯔ ꯐꯔꯛꯇꯥꯕ ꯃꯥꯜꯂꯦ
ꯑꯣ ꯃꯥꯁꯨ
ꯍꯣꯏ ꯑꯗꯨ ꯑꯣꯏꯒ ꯍꯣꯏ ꯍꯥ
ꯃꯥꯒ ꯅꯕꯅꯤ ꯂꯩꯃꯤꯟꯅꯔꯅꯤ ꯀꯣ
ꯍꯣꯏ
ꯑꯣ ꯑꯗꯨ ꯐꯩꯅꯦ ꯑꯗꯨꯗꯤ꯫
ꯉꯔꯥꯡ ꯉꯔꯥꯡ ꯑꯃ ꯇꯦꯛꯁ ꯊꯥꯔꯛꯑꯦꯕ ꯅꯪ ꯅꯪ ꯀꯅꯥ ꯀꯅꯥꯅ꯫ ꯏꯊꯟꯗ ꯂꯩꯕ꯭ꯔꯣ ꯏꯊꯟꯗ ꯑꯩ ꯑꯦ ꯍꯧꯖꯤꯛꯀꯥꯟꯗꯤ ꯃꯤ꯫ ꯇꯔꯨꯛ ꯇꯔꯦꯠ ꯂꯩ ꯍꯥꯏꯕ ꯃꯇꯝꯗ꯫
ꯎꯝ꯫
ꯑꯩꯁ ꯇꯨ ꯑꯣꯏꯔꯗꯤ ꯌꯥꯔꯦ ꯍꯥꯏꯕ ꯀꯩ ꯀꯩ ꯃꯔꯝ꯫ ꯀꯩꯒꯤꯅꯣ ꯀꯩ ꯃꯇꯥꯡꯒꯤꯅꯣ ꯍꯥꯏꯕ ꯃꯇꯝꯗ꯫ ꯎꯝ ꯎꯝ ꯑꯗꯨꯝ ꯍꯣꯏ ꯔꯦꯟꯒꯤꯅꯤ ꯈꯣꯏ ꯅꯪ ꯊꯟꯗ ꯂꯩꯔꯗꯤ ꯏꯕꯅꯤ ꯂꯩꯁꯦ ꯍꯥꯏꯕ ꯑꯣ ꯌꯥꯏ ꯌꯥꯏ ꯍꯥꯏꯕꯅꯦꯕ
ꯎꯝ ꯍꯥꯟꯅ ꯈꯪꯅꯕ꯭ꯔꯣ ꯍꯥꯏ
ꯈꯪꯅ ꯐꯣꯟ ꯍꯣꯏ ꯅꯤꯂꯤꯗ ꯑꯃ ꯀꯔꯝꯕꯅꯤ ꯇꯣ ꯗꯤꯄ꯭ꯂꯣꯃ ꯇꯝꯃꯦ ꯍꯣꯏ ꯇꯣꯛꯈ꯭ꯔꯦꯕ
ꯑꯣ ꯍꯧꯖꯤꯛꯇꯤ ꯇꯣꯛꯈ꯭ꯔꯦꯀꯣ꯫
ꯍꯣꯏ꯫
ꯑꯣ꯫ ꯑꯣ ꯐꯩꯅꯦ ꯑꯗꯨꯗꯤ꯫ ꯍꯧꯖꯤꯛ ꯇꯣꯛꯔꯗꯤ ꯅꯪ ꯅꯕꯥꯅꯤ ꯂꯩꯃꯤꯟꯅꯕ ꯌꯥꯔꯅꯤ ꯑꯗꯨꯗꯤ ꯍꯣꯏ꯫
ꯍꯣꯏ ꯑꯃꯖꯨ ꯑꯦꯝ ꯕꯤꯗ ꯀꯥꯔꯒꯦ ꯍꯥꯏꯌꯦꯕ ꯎꯝ ꯇꯨꯌꯦꯜꯐꯕꯨꯗꯤ ꯍꯧꯖꯤꯛꯀꯥꯟꯅ ꯂꯣꯏꯁꯤꯟꯕꯅꯦꯕ꯫
ꯎꯝ꯫
ꯑꯦꯝꯕꯤꯗ ꯑꯦꯝꯕꯤꯗꯗꯤ ꯍꯣꯏ ꯆꯦꯀꯣꯟ ꯆꯦꯀꯣꯟꯒ꯫ ꯑꯦꯝ ꯕꯤꯗꯤ ꯂꯥꯞꯇꯦꯕ꯫
ꯑꯣ ꯐꯩꯅꯦ꯫
ꯍꯣꯏ ꯋꯥꯟ ꯀꯤꯂꯣꯃꯤꯇꯔꯁꯤ ꯁꯨꯗꯦꯕ꯫
ꯑꯣ ꯑꯣ꯫
ꯑꯁ ꯍꯥ ꯍꯥꯐ ꯀꯤꯂꯣꯃꯤꯇꯔ ꯒꯨꯝꯕꯅ ꯍꯣꯏ꯫ ꯈꯣꯡ ꯑꯦ ꯈꯣꯡꯅ ꯐꯥꯎ ꯆꯠꯄ ꯌꯥꯅꯤꯕ ꯑꯩꯁꯨ ꯍꯥꯏ꯫
ꯎꯝ ꯐꯩꯅꯦ꯫
ꯍꯣꯏ ꯉꯔꯥꯡ ꯉꯔꯥꯡ ꯑꯦꯁꯅꯤ ꯇꯦꯛꯁ ꯊꯔꯛꯄ꯭ꯔꯣ꯫
ꯉꯔꯥꯡ ꯑꯣ ꯇꯦꯛꯁ ꯊꯥꯔꯛꯑꯦ ꯃꯥ꯫
ꯍꯣꯏ ꯑꯩ ꯇꯧꯔꯛꯑꯣ ꯍꯥꯏꯕ ꯃꯇꯝꯗ ꯑꯁ ꯌꯥꯝ ꯅꯨꯡꯉꯥꯏꯗꯦ ꯍꯥꯏ꯫ ꯑꯉꯥꯡ ꯐꯦꯃꯤꯂꯤ ꯂꯩꯕꯅꯤꯅ ꯍꯥꯏꯕꯒ ꯇꯠ꯫ ꯌꯥꯔꯦ ꯇꯧꯛꯔꯣ ꯍꯥꯏꯕ ꯃꯇꯝꯗ ꯑꯁ꯫ ꯍꯌꯦꯡ ꯇꯧꯔꯁꯤ ꯍꯥꯏꯕ꯫
ꯐꯦꯝꯂꯤ ꯑꯁ ꯅꯪꯗꯤ ꯌꯥꯔꯣꯏ ꯌꯥ
ꯑꯥ ꯐꯪꯅꯤꯡ ꯐꯪꯅꯤꯡꯕ ꯃꯥꯗꯣ꯫ ꯆꯣꯞꯇꯤ ꯆꯣꯞꯄ ꯇꯧꯗꯤ ꯇꯧꯅꯤꯡꯗꯕꯀꯣ꯫
ꯑꯣꯢ
ꯈꯪꯗꯦꯗ꯫
ꯃꯤ ꯑꯇꯣꯞꯄꯁꯤꯡꯗꯤ ꯑꯩꯁ ꯀꯩ ꯍꯥꯏꯁꯤꯔꯥ꯫
ꯑꯥ꯫
ꯅꯪ ꯅꯪ ꯑꯃ꯫ ꯑꯃ ꯊꯥꯔꯛꯄꯗꯣ ꯑꯩ ꯑꯁꯤ ꯑꯦꯞ ꯁꯦꯟꯗ꯭ꯔꯤꯉꯩ ꯃꯃꯥꯡꯗ
ꯑꯣ
ꯗꯨ ꯑꯁ ꯂꯣꯏꯅꯃꯛ ꯂꯣꯏꯅ ꯆꯠꯂꯤꯍꯦ ꯃꯤ ꯑꯇꯣꯞꯄꯁꯤꯡꯗꯤ
ꯑꯥ
ꯈꯣꯏꯗꯤ ꯑꯩ ꯈꯪꯗꯦ ꯗꯔꯀꯥꯔ ꯇꯥꯗꯦꯕ ꯑꯩ ꯑꯗꯨꯃꯥꯏꯅ ꯍꯥꯏꯕꯅꯦꯕ
ꯉꯔꯥꯡ ꯅꯨꯅꯦꯒꯤ ꯅꯨꯄꯤꯃꯗ ꯍꯥꯏꯕꯁꯨ꯫ ꯑꯩꯁ ꯅꯪ ꯍꯥꯏꯔꯦꯀꯣ ꯑꯃꯨꯛꯀ ꯇꯧꯔꯒꯅꯨ ꯍꯥꯏꯅ꯫ ꯑꯦꯁ ꯌꯥꯔꯦ ꯇꯣꯛꯑꯣ ꯍꯥꯏꯕꯅꯦ ꯑꯩꯗꯤ꯫
ꯍ ꯍꯥ ꯍꯥ꯫
ꯑꯥ ꯄꯟꯖꯥꯕ ꯑꯥ ꯄꯟꯖꯥꯕꯇ ꯂꯩꯕ ꯅꯨꯄꯤꯁꯤꯡꯁꯨ꯫ ꯃꯣꯏ ꯍꯣꯁꯇꯦꯜꯗ ꯂꯩꯌꯦꯕ ꯃꯣꯏ ꯃꯅꯥꯎ ꯃꯣꯏꯒꯤ ꯃꯅꯃ ꯃꯅꯕꯤꯁꯤꯡꯗꯣ ꯃꯣꯢ ꯕꯤꯖꯤꯅꯦꯁ꯫ ꯀꯟꯅ ꯇꯧꯋꯦ ꯑꯗꯨꯒꯨꯝꯕ ꯁꯤꯡꯗꯧꯕ ꯃꯣꯏ ꯍꯥꯏꯅꯦ꯫ ꯃꯣꯏꯒꯤꯁꯨ ꯍꯣꯁꯇꯦꯜꯗ ꯂꯩꯕ ꯀꯥꯡꯕꯨꯒꯤꯗꯣ ꯅꯨꯄꯤꯁꯤꯡ
ꯑꯥ
ꯑꯁ ꯃꯣꯏ ꯃꯣꯏꯒꯤ ꯍꯣꯁꯇꯦꯜ ꯁꯤꯡ ꯌꯥꯝ ꯀꯟꯅ ꯇꯧꯋꯦ ꯍꯥꯏ ꯄꯨꯜꯂꯞꯅꯦ ꯍꯥꯏꯅꯦ ꯑꯁ ꯂꯣꯏꯔꯅꯤ
ꯑꯁ
ꯑꯩꯈꯣꯏꯅ ꯑꯩꯈꯣꯏ ꯑꯩꯈꯣꯏꯅ ꯇꯨ ꯍꯥꯟꯅ ꯈꯪꯔꯗꯤ ꯀꯣꯢ ꯌꯥꯝ ꯐꯥꯗꯣꯏꯅꯦꯕ ꯏꯕꯥꯅꯤꯒꯤ ꯑꯩꯈꯣꯏꯒꯤꯁꯨ ꯅꯠꯇ꯭ꯔꯣ
ꯍꯥꯏꯕ꯭ꯔꯣ
ꯎꯝ ꯌꯥꯏꯅꯦ ꯆꯪꯉꯦ ꯍꯥꯏꯅꯦ ꯃꯣꯏꯒꯤꯁꯨ ꯑꯁ ꯑꯗꯨ ꯑꯗꯨꯒ ꯀꯣ ꯃꯣꯏꯒꯤ ꯑꯦꯛꯁ ꯄꯦꯟꯗꯤꯆꯔ ꯑꯗꯨ ꯑꯗꯥꯗꯣ
ꯑꯣ
ꯑꯁ ꯇꯧꯕꯅꯦ ꯍꯥꯏꯅꯦ ꯑꯗꯨ ꯑꯗꯨꯗꯒꯤ
ꯑꯗꯨꯒ ꯍꯣꯏ ꯁꯤꯅꯤꯌꯔꯁꯤꯡꯒ ꯑꯩꯈꯣꯏ ꯐ꯭ꯔꯦꯁꯔꯒꯨꯝꯕ ꯐ꯭ꯔꯦꯁꯔꯁꯤꯡꯁꯨ ꯀꯣꯜ ꯇꯧꯕ ꯌꯥꯗꯦꯅꯦ
ꯎꯝ
ꯈꯔ ꯍꯣꯏ ꯐ꯭ꯔꯦꯁꯔꯒ ꯐ꯭ꯔꯦꯁꯔꯁ ꯇꯧꯒꯗꯧꯕꯅꯤꯅꯦ
ꯎꯝ ꯐ꯭ꯔꯦꯁꯔꯒꯦ ꯐ꯭ꯔꯦꯁꯔ
ꯍꯣꯏ ꯁꯤꯅꯤꯌꯔꯁꯤꯡꯅ ꯇꯧꯕ ꯀꯣꯜ ꯇꯧꯕ ꯃꯇꯝꯗ ꯑꯦ ꯁꯤ ꯃꯥꯔꯤ
ꯏꯕꯥꯅꯤꯒꯤꯗꯤ ꯉꯁꯤ ꯍꯧꯖꯤꯛꯀꯤꯗꯤ ꯁꯤꯅꯤꯌꯔ ꯁꯤꯅꯤꯌꯔ ꯀꯥꯔꯦ
ꯍꯣꯏ ꯅꯣꯢꯅ ꯆꯤꯡꯗꯣ
ꯉꯥ
ꯍꯟꯗ꯭ꯔꯦꯗ ꯑꯦ ꯆꯥꯝꯃ ꯍꯦꯜꯂꯦ ꯅꯪ ꯌꯥꯔꯔꯣꯏꯅ ꯊꯣꯔꯛꯏꯕ ꯅꯣꯇꯤꯐꯤꯀꯦꯁꯟꯗꯣ ꯑꯗꯨꯃꯥꯏꯅ ꯊꯔꯛꯄ꯭ꯔꯣ ꯅꯣꯏꯁꯤꯡꯁꯨ
ꯑꯥ ꯑꯩꯒꯤ ꯑꯩꯉꯣꯟꯗꯁꯨ ꯊꯣꯛꯑꯦ ꯍꯣꯏ
ꯍꯣꯏ
ꯑꯗꯨꯒ ꯀꯣ
ꯍꯣꯏ
ꯇꯧꯕ ꯀꯥꯟꯗ ꯑꯗꯨ ꯀꯟꯇꯤꯅ꯭ꯨꯋꯁꯂꯤ ꯇꯧꯋꯣ ꯑꯗꯨ ꯑꯗꯨ ꯑꯗꯨ ꯐꯥ ꯅꯪꯒꯤ ꯅꯪꯒꯤ ꯀꯣ ꯐꯥꯗꯣꯏꯅꯦꯕ ꯑꯗꯨ ꯊꯝꯒꯅꯨꯕ ꯑꯗꯨ ꯎꯝ ꯑ ꯀꯟꯇꯤꯅꯨꯋꯁꯂꯤ ꯑꯗꯨꯝ ꯇꯧꯔꯒꯀꯣ ꯑꯗꯨ ꯂꯣꯏꯁꯤꯟ ꯂꯣꯏꯁꯤꯜꯂꯣ ꯑꯗꯨꯗꯤ ꯑꯗꯨꯝ ꯐꯥꯔꯅꯤ ꯑꯗꯨꯒꯤ ꯑꯗꯨꯒꯤꯗꯣ
ꯎꯝ ꯊꯥꯔꯗꯤ ꯇꯥ ꯂꯣꯏꯁꯦꯔꯗꯤ ꯍꯣꯏ ꯑꯗꯨꯝ ꯇꯧꯕꯩ ꯌꯥꯔꯅꯤꯀꯣ ꯁꯤꯅꯤꯌꯥꯔꯁꯤꯡꯁꯨ ꯍꯣꯏꯑꯗꯤ ꯑꯗꯨ ꯑꯣꯏꯔꯗꯤ ꯁꯤꯅꯤꯌꯥꯔꯅꯤꯗꯅ
ꯎꯝ ꯁꯤꯅꯦꯌꯥꯔ ꯀꯥꯔꯦ ꯑꯁꯤꯒꯤꯗꯤ ꯑꯁꯤ ꯃꯇꯥꯡꯒꯤꯗꯤ
ꯑꯦ
ꯄꯥ
ꯑꯥ ꯅꯨꯡꯉꯥꯏꯔꯦ ꯑꯗꯨꯒ ꯑꯁ ꯉꯁꯤꯁꯨ ꯗꯤꯌꯨ ꯗꯤꯌꯨꯎ ꯗꯤꯌꯨꯗꯥ ꯂꯩꯅꯦ ꯃꯣꯏꯅ ꯉꯔꯥꯡ ꯇꯧꯕꯒꯤꯁꯤꯡꯗꯨꯒꯤꯀꯣ ꯅꯪ ꯅꯉꯣꯟ ꯅꯪꯒꯤ ꯂꯣꯏꯕꯒꯤꯅ ꯑꯩꯒꯤꯁꯨ ꯗꯤꯌꯨ ꯂꯩꯀꯣ ꯍꯌꯦꯡꯒꯤ ꯇꯧꯅꯤ
ꯍꯣꯏ ꯉꯁꯥꯏꯁꯨ ꯉꯁꯥꯏ ꯇꯧꯔꯛꯄ ꯅꯨꯄꯥꯁꯨ ꯑꯩ ꯍꯥꯏꯕꯅꯦꯕ ꯇꯦꯛꯁꯇꯥ ꯊꯥꯔꯛꯑꯦ ꯍꯣꯏ ꯑꯥꯐꯇꯔ ꯌꯨꯔ ꯐꯤꯅꯤꯁ ꯑꯦ ꯍꯦꯛ ꯂꯣꯏꯕꯒ ꯑꯩꯖꯨ ꯇꯧꯔꯛꯅꯤꯀꯣ ꯍꯥꯏꯕ ꯃꯇꯝꯗ ꯊꯕꯛ ꯂꯥꯑꯦ ꯍꯥꯏ
ꯑꯁ ꯂꯣꯏꯔꯦ ꯅꯨꯄꯥꯁꯤꯡꯗꯤ ꯁꯨꯃꯥꯏꯅ ꯇꯧꯕꯅꯤꯅꯦ
ꯍꯣꯏ ꯅꯨꯄꯥꯖꯤꯡ ꯅꯨ ꯅꯨꯄꯤꯁꯤꯡꯅ ꯐꯩꯌꯦ ꯅꯨꯄꯤꯁꯤꯡꯅ ꯇꯧꯔ ꯍꯣꯏ
ꯅꯪ ꯃꯣꯏ ꯃꯣꯏꯒꯤꯁꯨ ꯃꯣꯏ ꯃꯣꯏꯒꯤꯗꯃꯛꯇꯁꯨ ꯈꯜꯂꯤꯕ ꯃꯣꯏ ꯅꯠꯇ꯭ꯔꯣ ꯎꯝ ꯅꯨꯄꯥ ꯂꯣꯏꯔꯦ ꯏꯕꯥꯅꯤꯒꯨꯝꯕ ꯅꯠꯇꯦꯅꯦ
ꯒꯦ ꯅꯣꯢ ꯒꯦꯒꯨꯝꯕ ꯅꯠꯇꯦ ꯍꯥꯏꯔꯒ ꯏꯉꯣꯟꯗꯁꯨ ꯀꯩꯍꯥꯏ ꯍꯣꯏ ꯑꯃ ꯍꯥꯏꯕꯅꯦꯕ ꯅꯣꯏ ꯒꯨꯝꯕ ꯒꯦ ꯅꯠꯇꯦ ꯁꯍꯥꯏ ꯅꯪ ꯍꯣꯃꯣꯅꯤꯔꯝ ꯑꯦ ꯍꯥꯏꯕ ꯑꯦꯏ ꯅꯣꯏꯒꯨꯝꯕ ꯒꯦ ꯅꯠꯇꯦ ꯍꯥꯏꯒꯅ
ꯑ ꯇꯥꯅꯤ ꯅ ꯎ
ꯑ
ꯑ ꯑ
ꯀꯥꯏꯅ ꯀꯩ ꯑꯖꯗꯤ ꯀꯩ ꯗꯤꯁꯇ꯭ꯔꯤꯛꯅ ꯍꯣꯏ ꯀꯩ ꯀꯩ ꯃꯤꯡ ꯀꯧꯏ ꯍꯥꯏꯕ ꯑꯝꯇ ꯑꯁ ꯍꯥꯏꯕ ꯌꯥꯗꯦ ꯑꯗꯨ ꯍꯥꯏꯕ ꯌꯥꯗꯦ ꯍꯥꯏꯌꯦꯕ ꯑꯩꯕꯨꯗꯤ ꯑꯩꯁ ꯁꯦꯡꯅ ꯍꯥꯏꯒꯦ ꯍꯥꯏ
ꯑ ꯑꯗꯨ ꯑꯗꯨ ꯑꯗꯨ ꯑꯁ
ꯅꯨꯄꯤꯁꯤꯡꯅ ꯑꯗꯨ ꯍꯪꯉꯗꯤ ꯑꯗꯨꯝ ꯍꯥꯏꯌꯦꯗ ꯃꯣꯏꯒꯤꯗꯤ ꯀꯩꯁꯨ ꯀꯩꯁꯨ ꯀꯥꯏꯗꯦ ꯍꯥꯏ ꯑꯗꯨꯒꯤꯗꯣ
ꯍꯣꯏ ꯍꯣꯏ ꯉꯔꯥꯡ ꯇꯧꯕ ꯅꯨꯄꯤ ꯑꯃ ꯑꯦ ꯍꯣꯏ ꯑꯍꯜ ꯑꯃꯁꯨ ꯍꯥꯏꯌꯦꯕ
ꯎꯝ ꯀꯩꯁꯨ ꯀꯥꯏꯗꯦꯕ ꯌꯥꯝ ꯔꯣꯜꯗ ꯆꯠꯇ꯭ꯔꯁꯨ ꯌꯥ ꯑꯩ ꯀꯩꯁꯨ ꯗꯔꯀꯥꯔ ꯂꯩꯇꯦꯕ
ꯍꯣꯏ
ꯎꯝ ꯎꯝ ꯑꯗꯨꯒ ꯑ ꯏꯕꯥꯅꯤ ꯂꯣꯏꯔꯒꯀꯣ ꯅꯪꯒꯤ ꯅꯪꯒꯤꯗꯣ ꯂꯥꯛꯀꯅꯤ ꯂꯥꯛꯀꯅꯤꯕ ꯐꯤꯜ ꯑꯞ ꯇꯧꯕꯒꯤꯗꯣ
ꯑ
ꯗꯤꯇꯦꯜꯁ ꯅꯪꯒꯤ ꯗꯤꯇꯦꯜꯁꯤꯡꯗꯣ ꯂꯥꯛꯀꯅꯤꯕ ꯑꯗꯨ ꯄꯦꯃꯦꯟꯗ ꯆꯪꯉꯣ ꯑꯗꯨꯒ ꯌꯥꯔꯕꯅꯤ
ꯍꯣꯏ
ꯎꯝ ꯎꯝ ꯑꯗꯨ ꯂꯣꯏꯔꯒꯀꯣ ꯔꯤꯐ꯭ꯔꯦꯁ ꯇꯧꯋꯣ ꯑꯗꯨ ꯅꯪꯒꯤ ꯅꯪꯒꯤ ꯑꯦꯀꯥꯎꯟꯠ ꯅꯝꯕꯔ ꯑꯗꯨ ꯑꯗꯥꯁꯤꯡꯗꯣ
ꯎꯝ
ꯎꯝ ꯅꯪꯒꯤ ꯄꯥꯁꯕꯨꯛꯗꯒꯤ ꯎ ꯌꯦ
ꯑꯣꯍꯣ ꯍꯣꯏ ꯈꯪꯗ꯭ꯔꯗꯤ ꯑꯗꯨꯝ
ꯎꯝ ꯍꯣꯏ ꯍꯣꯏ ꯎꯝ
ꯑꯗꯨ ꯉꯁꯤꯗꯤ ꯀꯔꯤ ꯊꯕꯛ ꯑꯦꯅꯤ ꯊꯕꯛ ꯂꯩꯕ꯭ꯔꯣ
ꯉꯁꯤꯗꯤ ꯂꯩꯇꯦꯗ
ꯑꯣ ꯑꯣꯐꯤꯁ ꯍꯣꯂꯤꯗꯦꯔꯣ
ꯎꯪ ꯉꯁꯤ ꯆꯞ ꯀꯣꯔꯁꯇ ꯂꯧꯒꯦꯅ ꯒꯦꯇꯜꯂꯨꯝꯒ ꯏꯕꯅꯤꯗꯤ ꯀꯣꯔꯁꯀꯤꯗꯣ ꯃꯣꯏꯗꯤ ꯃꯣꯏꯒꯤꯁꯨ ꯂꯧꯋꯦ ꯍꯥꯏ ꯑꯗꯨꯒ ꯂꯧꯁꯤꯔꯥ ꯅ ꯈꯟꯕꯅꯦ ꯉꯁꯤ
ꯍꯣꯏ ꯑꯩ ꯉꯁꯤ ꯍꯧꯒꯦ ꯍꯥꯏꯕ꯭ꯔꯣ
ꯉ